ꯍꯜꯂꯣ꯫
ꯍꯜꯂꯣ꯫
ꯍꯜꯂꯣ ꯍꯧꯕ ꯌꯥꯗ꯭ꯔꯕ ꯁꯤꯕꯣ ꯌꯥꯕꯁꯤꯕꯨ ꯍꯜꯂꯣ꯫
ꯍꯥꯥꯎ꯫
ꯆꯥꯛ ꯏꯁꯤꯡ ꯎꯅꯕꯤꯔꯕꯣ꯫
ꯏꯁ ꯎꯅꯥꯖꯔꯦ꯫
ꯍꯥꯎ
ꯑꯣ ꯀꯔꯤ ꯃꯊꯦꯜ ꯆꯥꯕꯤꯔꯒꯦ ꯁꯣꯝꯗꯤ꯫
ꯑꯈꯣꯏ ꯍꯧꯖꯤꯛꯀꯥꯟꯖꯤ ꯌꯦꯟ ꯊꯣꯡꯕ ꯅꯠꯇꯔꯗꯤ ꯆꯥꯗ꯭ꯔꯦ꯫
ꯑꯣꯁ ꯍꯥꯏꯠ ꯌꯥꯝ ꯅꯣꯛꯀꯅꯨ꯫
ꯅꯣꯛꯄ ꯀꯩꯗꯧꯒꯦ ꯍꯥꯏꯖꯦ꯫
ꯀꯩꯝ ꯇꯧꯗꯦ꯫
ꯌꯦꯟ ꯆꯥꯏꯌꯦꯕ꯫
ꯑꯩꯗꯣ ꯐꯣꯟ ꯑꯃ ꯂꯩꯔꯦ ꯎꯝꯍꯨꯝ
ꯀꯩ ꯐꯣꯟ ꯂꯩꯅꯣ
ꯁꯦꯝꯁꯪ ꯂꯩꯔꯛꯀꯥꯗꯔꯥ ꯍꯥꯏꯔꯒꯥ ꯔꯦꯗꯃꯤ ꯂꯩꯔꯥ ꯍꯟꯂꯛꯑꯦ
ꯔꯦꯗꯃꯤ ꯀꯩ ꯂꯩꯔꯛꯏꯅꯣ ꯌꯥꯏ ꯀꯩꯅꯣ ꯔꯦꯗꯃꯤꯗꯨꯁꯣ꯫
ꯔꯦꯜꯃꯤ ꯅꯨꯡꯉꯥꯏꯕ ꯅꯠꯇꯦꯗ꯫
ꯀꯩ ꯔꯦꯠꯃꯤꯅꯣ꯫
ꯔꯦꯠꯃꯤ ꯈꯪꯗꯦ꯫ ꯑꯩꯒꯤꯗꯣ ꯅꯪ ꯅꯪꯒꯤꯗꯣ ꯍꯥꯏꯕꯤꯔꯛꯀꯦ ꯉꯥꯏꯈꯣ ꯑꯩꯗꯣ ꯂꯣꯏꯗꯣꯔꯦꯕ ꯁꯤ ꯂꯣꯏꯔ ꯍꯥꯏꯕꯤꯔꯛꯀꯦ꯫
ꯍꯌꯦꯡ ꯁꯤꯜꯂꯒꯦ
ꯀꯩꯒꯤꯅꯣ ꯍꯥꯏꯁꯦ ꯅꯪꯅꯤꯗ ꯑꯗꯨꯕꯨꯗꯤ ꯍꯌꯦꯡ ꯁꯤꯟꯂꯣ ꯑꯗꯣ ꯁꯥꯖꯠ ꯄꯤꯍꯧꯗ꯭ꯔꯗꯤ ꯃꯥꯗꯣ ꯏꯁꯧ ꯂꯥꯡꯕꯗꯣ ꯉꯁꯥꯏꯒꯤꯗꯣ꯫
ꯍꯣꯏ ꯐꯥꯔꯁ ꯄꯦꯔꯠ ꯂꯣꯏꯔꯒꯔꯥ ꯈꯪꯗꯦ꯫
ꯀꯩ ꯏꯟꯖꯥꯡ ꯆꯥꯔꯒꯦ ꯅꯣꯏꯒꯤꯗꯤ꯫
ꯆꯝꯐꯨꯠ ꯑꯃꯅꯦ ꯀꯥꯡꯒꯧ ꯑꯃꯅꯦ ꯆꯥꯏꯌꯦ꯫
ꯍꯥꯎꯁꯨ ꯍꯥꯎꯔꯝꯃꯣꯏ
ꯍꯣꯏꯅꯦ ꯅꯣꯏ ꯌꯦꯟ ꯊꯣꯡꯕꯗꯨꯅꯕꯨ ꯍꯦꯟꯗꯗꯤ꯫
ꯆꯥꯅꯤꯡꯉꯗꯤ ꯑꯩꯈꯣꯏꯗ ꯈꯔ ꯂꯥꯛꯑꯣꯕ ꯅꯨꯡꯗꯥꯡꯗꯣ ꯑꯩꯈꯣꯏꯗ ꯅꯨꯡꯇꯤꯒꯤ ꯊꯣꯡꯉꯦ ꯍꯥꯏꯇꯥꯔꯦ꯫
ꯑꯣ
ꯑꯣ
ꯑꯗꯨꯅꯅꯤꯅꯦ ꯑꯩꯅ ꯈꯜꯂꯛꯏꯅꯦ ꯑꯩꯅ ꯈꯜꯂꯦꯕ ꯇꯨꯝ ꯑꯃ ꯏꯇꯥ ꯇꯥꯔꯛꯄꯒꯨꯝ ꯂꯥꯛꯀꯨꯝ꯫
ꯅꯁꯥꯛꯇꯨꯒ ꯁꯑꯣꯡ ꯁꯥꯗꯥꯅꯒꯦ ꯏꯔꯣꯏ ꯋꯣꯏ ꯀꯔꯤꯑꯣꯏ꯫
ꯏꯃꯥ ꯏꯔꯣꯏ ꯑꯣꯏ ꯀꯔꯤꯑꯣꯏ ꯁꯑꯣꯡ ꯁꯥꯗꯥꯅ ꯃꯇꯨꯝ ꯇꯥꯔꯛ
ꯑꯁ ꯉꯁꯥꯏꯒꯤ ꯕꯨꯡꯒꯤ ꯋꯥꯔꯤꯗꯨ ꯅꯤꯡꯖꯪꯉꯛꯏꯍꯦ꯫ ꯖꯦꯅꯦꯕꯥꯅ ꯍꯥꯏꯔꯛꯄꯗꯣ
ꯑꯁ
ꯑꯁ ꯀꯩꯩꯅꯣꯅꯦ ꯂꯣꯏ ꯁꯨꯡꯌꯥ ꯌꯥꯗ꯭ꯔꯦ ꯈꯣꯡ ꯁꯖꯤꯡꯒ ꯍꯧꯔꯦ ꯍꯥꯏꯕ꯫ ꯑꯈꯣꯏ ꯃꯦꯁ ꯀꯤ ꯑꯣꯖꯥꯗꯣ
ꯑꯥ
ꯉꯔꯥꯡꯁꯨ ꯂꯥꯛꯇꯦ ꯅꯍꯥꯟꯁꯨ ꯂꯥꯛꯇꯦꯕ
ꯑꯣ ꯉꯁꯤꯗꯤ ꯄꯩꯔ ꯊꯧꯈꯤꯗꯥꯏꯅꯦ ꯃꯥꯁꯦ
ꯑꯁꯤ ꯄꯩꯔ ꯊꯧꯈꯤ ꯃꯥꯏ ꯄꯦꯔꯛꯇ ꯑꯩꯅ ꯇꯨꯝꯕꯁꯤ ꯉꯔꯥꯡ ꯅꯍꯥꯟ ꯂꯥꯛꯇꯕꯗꯣ ꯈꯣꯡ ꯈꯨꯠꯀ ꯁꯥꯖꯤꯡ ꯍꯧꯒꯩ ꯇꯨꯝꯖꯔꯤꯕꯅꯤ
ꯑꯥ
ꯅꯪ ꯐꯣꯟ ꯃꯦꯠꯂꯤꯕ ꯅꯪ
ꯑꯩꯔꯣ
ꯎꯝ
ꯃꯦꯠꯇꯦꯗ
ꯊꯥꯖꯜꯂꯨꯔꯣ ꯅꯪ
ꯂꯥꯡꯅꯨꯁꯦ
ꯂꯥꯡꯅꯨꯁꯦ ꯒꯥꯏ ꯍꯥꯢꯌꯦ ꯇꯨꯃꯤꯟ ꯂꯩꯖꯦ ꯍꯥꯏꯔꯕ ꯑꯩ ꯀꯥꯖꯦꯕꯣ
ꯑꯥ
ꯑꯥ ꯑꯈꯣꯏ ꯃꯥꯖꯦ ꯐꯃꯨꯡꯁꯦ ꯑꯈꯣꯏ ꯆꯦ ꯒꯤꯗꯪ ꯁꯨꯝ ꯇꯛ ꯂꯩ ꯑꯩꯒꯤꯁꯦ ꯁꯨꯡꯇꯛ ꯇꯛꯇꯦꯅ ꯍꯥꯏꯔꯨꯔꯦ
ꯑꯥ
ꯑꯗꯨꯒ ꯃꯥꯁꯦ ꯐꯃꯨꯡ ꯇꯛꯄ ꯍꯧꯔꯝꯃꯦ
ꯑꯥ
ꯑꯗꯨꯒ ꯂꯪ ꯂꯣꯏ ꯊꯥ ꯆꯜꯂꯦ
ꯂꯪꯗꯣ ꯊꯥꯖꯤꯟꯕꯗꯣ ꯈꯪꯕꯔꯥ ꯁꯤꯗꯤ ꯑꯩꯗꯤ ꯁꯨꯝ ꯇꯩꯅꯤꯡꯈꯠꯂꯛꯑꯦꯗ ꯀꯥꯏ ꯒꯣꯗꯦꯁ ꯀꯥꯁꯦ ꯂꯣꯏ ꯇꯩꯁꯟ ꯑꯩꯅ ꯕꯁꯇꯦꯕꯜꯁꯤꯁꯨ ꯇꯩꯔꯁꯤꯔ ꯈꯪꯗꯦꯗ ꯒꯥꯢꯅ
ꯀꯩ ꯃꯆꯨꯅꯣ ꯍꯥꯏꯖꯦ
ꯐꯥꯛꯂꯥꯡ ꯃꯆꯨꯗꯣ ꯆꯥꯛꯈꯨꯝꯗ ꯁꯪꯕꯗꯣ
ꯑꯥ
ꯍ
ꯈꯪꯗꯦꯌꯦ ꯀꯩ ꯃꯆꯨ ꯁꯪꯒꯦ
ꯀꯥꯎꯔꯤ ꯃꯥꯟꯂꯦ ꯒꯔꯦ ꯒꯔꯦ ꯒꯔꯦ
ꯑꯣ ꯑꯣ ꯌꯨꯝ ꯑꯍꯟꯕ ꯂꯩꯕ ꯅꯨꯡꯉꯥꯏꯕ꯭ꯔꯣ
ꯅꯨꯡꯉꯥꯏꯕꯅ ꯀꯩꯕ ꯅꯪꯗꯤ ꯂꯩꯇꯝꯃꯤꯅ ꯈꯪꯉꯝꯃꯣꯏꯅꯦ
ꯑꯁ ꯅꯪꯁꯤꯗꯤ
ꯗꯥꯏꯅꯥꯒꯤ ꯄꯥꯟ ꯊꯥꯕꯩ ꯔꯧ ꯔꯥꯎ
ꯗꯥꯏꯅꯥꯒꯤ ꯁꯨ ꯐꯣꯂꯣ ꯇꯧꯅꯩꯌꯦ ꯄ꯭ꯔꯤꯁꯤꯌꯥꯁꯨ ꯇꯧꯅꯩꯌꯦ
ꯑꯥꯎ ꯁꯣꯔꯤ ꯃꯦꯔꯤꯅꯥ ꯍꯥꯏꯕ ꯑꯅꯧꯕꯤꯗꯣ
ꯃꯦꯔꯤꯅꯥꯒꯤꯁꯨ ꯅꯪ ꯉꯍꯥꯟ ꯐꯣꯂꯣꯕꯨꯗꯤ ꯇꯧꯍꯧꯕꯅꯦ ꯑꯩꯅ ꯀꯣꯟꯅ ꯇꯧꯕꯅꯦ
ꯑꯗꯣ ꯃꯥ ꯐꯣꯂꯣ ꯕꯦꯛ ꯇꯧꯔꯛꯇꯤꯌꯦ ꯑꯩ ꯁꯤꯟꯕ ꯂꯣꯏꯔꯦ ꯍꯧꯖꯤꯛ ꯑꯩꯗꯤ ꯗꯥꯏꯅꯥꯅ ꯊꯥꯕꯤꯔꯛꯑꯦ ꯑꯄꯨꯟꯕ ꯇꯨꯒꯤ ꯏꯁꯇꯣꯔꯤ ꯎꯔꯕꯣ
ꯎꯗꯦꯗ
ꯅꯩꯍꯧꯕꯅꯦꯍꯦ
ꯅꯩꯍꯧꯋꯦ
ꯍꯣꯏ ꯑꯦꯛꯖꯥꯝ ꯃꯌꯥ ꯌꯧꯕꯩ ꯂꯥꯏꯔꯤꯛ ꯄꯥꯏ ꯈꯣꯠꯂꯦꯅ ꯇꯧꯍꯧꯕꯅꯦꯕ
ꯎꯝ ꯌꯥꯝꯅ ꯅꯣꯏ ꯑꯗꯥꯏꯗꯣ ꯌꯥꯝ ꯃꯔ ꯃꯔꯤꯡ ꯑꯣꯏꯌꯦ ꯀꯩꯒꯤꯅꯣ
ꯌꯥꯝ ꯃꯔ ꯃꯔꯤꯡ ꯑꯣꯏ ꯍꯩꯅꯗꯦ ꯌꯥꯝꯅ ꯍꯩꯅꯗꯦ ꯢꯕꯦꯝ
ꯕꯦꯝ
ꯁꯛꯁꯦꯁ ꯁ꯭ꯀꯨꯜ ꯀꯟꯐ꯭ꯔꯦꯟꯁꯇꯣ ꯐꯣꯂꯣ ꯇꯧꯔꯛꯄꯥꯋꯅꯤꯗ
ꯀꯣ ꯁꯥꯔꯅ ꯍꯥꯏꯖꯦꯕꯀꯣ ꯑꯗ
ꯀꯔꯤ
ꯃꯤꯋꯥꯖꯦ ꯑꯔꯩꯕꯤꯅꯤ ꯎꯝ ꯌꯥꯗ꯭ꯔꯦ ꯌꯥꯗ꯭ꯔꯦ
ꯁꯛꯁꯦꯁꯀꯤꯖꯤꯗ ꯌꯣꯡꯗꯣ ꯐꯣꯂꯣ ꯇꯧꯋꯦ
ꯀꯩꯅꯣꯗꯣ ꯎꯝ ꯀꯔꯤꯕ
ꯇꯤꯅꯥ ꯀꯧꯕ ꯃꯥꯜꯂꯦ ꯃꯥꯒꯤ ꯀꯩꯅꯣꯖꯦ
ꯃꯥꯏ ꯅꯨꯄꯤ
ꯌꯦꯁ ꯇꯤꯅꯥ ꯇꯤꯅꯥ ꯀꯩꯅꯣ ꯍꯥꯏ ꯑꯦ ꯌꯨꯝꯈꯥꯝ ꯍꯥꯏꯕꯣꯏ ꯑꯣꯏ ꯃꯥꯜꯂꯦ ꯑꯩꯗꯤ ꯌꯨꯝꯈꯥꯏꯕꯝ ꯍꯥꯏꯕꯣꯏ ꯅꯤꯡꯉꯨꯔꯦ ꯁꯛꯁꯦꯁ ꯁ꯭ꯀꯨꯜ ꯀꯟꯐ꯭ꯔꯦꯟꯁꯦ ꯆꯪꯉꯣ ꯑꯗꯨꯒ ꯌꯦꯡꯉꯣ ꯇꯤꯅꯥ ꯌꯨꯡꯈꯥꯝꯅ ꯌꯥꯎꯍꯧꯕꯅꯦ ꯗꯦꯖꯤꯒꯤ ꯑꯦꯀꯥꯎꯟꯖꯨ ꯂꯩꯔꯦ ꯀ꯭ꯂꯥꯁ ꯇꯨꯌꯦꯜꯐꯀꯤ ꯗꯦꯖꯤ ꯐꯣꯟꯗꯗꯤ ꯐꯖꯩ ꯃꯁꯛꯁꯦ
ꯀꯅꯥꯅꯣ ꯗꯦꯖꯤꯕꯣ ꯑꯩ ꯈꯪꯗꯦ
ꯑꯁ ꯃꯤꯁ ꯀꯩꯅꯣꯅꯒ ꯌꯥꯝ ꯍꯥꯏꯕꯗꯣ ꯈꯪꯗꯔꯣ ꯁꯦꯒꯥꯏꯌꯨꯔꯣ ꯇꯧꯕ ꯑꯣꯖꯥꯗꯨꯅ
ꯈꯪꯗꯦꯗ
ꯁꯦꯒꯥꯏꯌꯨꯔꯣ ꯇꯧꯔꯛꯑꯅꯤ ꯕꯣꯕꯤꯅ ꯀꯨꯔ ꯔꯥꯖꯀꯨꯃꯥꯔꯤ ꯇꯅꯨ ꯁꯅꯥ ꯒꯥꯏꯅ ꯀꯂꯥ꯭ꯁ ꯇꯨꯌꯦꯜꯐ ꯀꯤꯅꯦ
ꯅꯪ ꯊꯣꯛꯄ ꯑꯃꯗꯨꯝ ꯉꯥꯡꯉ ꯂꯩꯌꯨ
ꯑꯩꯒꯤꯖꯦ ꯋꯥꯔꯤ ꯂꯤꯔꯤꯅꯦ ꯌꯦꯡꯉꯣꯅ ꯅꯉꯣꯟꯗ ꯀꯟꯐ꯭ꯔꯦꯟꯁ ꯁ꯭ꯀꯨꯜꯖꯦ ꯆꯪꯉꯒ ꯍꯥ
ꯅꯥꯀꯟꯗꯒꯤ ꯀꯠ ꯇꯧꯍꯜꯂꯛꯀꯅꯣ ꯑꯔꯥꯡꯕ ꯃꯐꯝꯗ ꯂꯩꯔꯛꯀꯅꯨ
ꯁꯣꯔꯤ ꯅꯥꯈꯥ
ꯀꯩꯅꯣ ꯇꯧꯅꯤꯡꯗ꯭ꯔꯣ ꯎꯝ ꯀꯥꯡ ꯀꯣꯏ ꯆꯠꯅꯤꯡꯗ꯭ꯔꯣ
ꯈꯥꯝꯕ ꯑꯩꯉꯣꯟꯗꯕꯨ ꯀꯣꯜ ꯄꯩꯁꯥ ꯌꯦꯡꯒꯦ ꯍꯥꯏꯗꯣ ꯀꯩꯒꯤ ꯅꯪꯕꯣ ꯃꯤ ꯇꯥꯒꯤꯅꯤ ꯑꯗꯨꯃꯥꯏꯅ ꯍꯥꯏꯅꯨꯅꯦ ꯅꯪꯕꯨ ꯑꯩꯈꯣꯏꯗꯤ ꯑꯦꯅꯤ ꯇꯥꯏꯝ ꯑꯦꯅꯤꯋꯦꯌꯔ ꯑꯦꯅꯤ ꯄ꯭ꯂꯦꯁ
ꯑꯗꯣ ꯆꯦꯅꯥꯎꯅ ꯆꯠ ꯁꯦꯅ ꯍꯥꯏꯕꯅꯦꯕ
ꯌꯦꯁ ꯑꯗꯣ ꯑꯩ ꯒꯥꯔꯤ ꯑꯆꯧꯕꯒꯨꯝꯕꯗ ꯆꯠꯄꯗꯤ ꯕꯤꯠ ꯀꯌꯥ ꯂꯩꯇꯕꯒꯤ ꯇꯥꯏꯞꯇ ꯑꯃ ꯀꯩ ꯍꯥꯏꯅꯤ
ꯒꯥꯔꯤ ꯑꯆꯧꯕꯗ ꯆꯠꯇ꯭ꯔꯗꯤ ꯃꯆꯥꯗꯤ ꯀꯗꯥꯏꯗꯒꯤ
ꯈꯪꯗꯦꯗ
ꯃꯆꯥꯗꯤ ꯑꯩꯈꯣꯏ ꯃꯌꯥꯝꯒꯤ ꯂꯣꯏ ꯁꯨꯅꯤꯉꯥꯏ ꯐꯪꯉꯣꯏꯌꯦ ꯑꯩꯈꯣꯏꯖꯧ ꯒꯥꯔꯤ ꯂꯩꯇꯦ
ꯑꯩꯈꯣꯏ ꯒꯥꯔꯤ ꯑꯃ ꯂꯩꯒꯦ ꯍꯥꯏꯌꯦ ꯍꯦꯕꯤ ꯗ꯭ꯌꯨꯇꯤ ꯑꯃ
ꯌꯥꯏꯅꯦ ꯑꯩꯗꯤ ꯍꯦꯕꯤ ꯗ꯭ꯌꯨꯇꯤ ꯑꯣꯢꯔꯖꯨ ꯌꯥꯏꯅꯦ ꯑꯗꯤ ꯇꯣꯡꯒꯥꯏꯔꯒ ꯂꯩꯔꯦ
ꯗ꯭ꯔꯤꯝꯅꯦ ꯍꯥꯏꯅꯦ ꯍꯦꯕꯤ ꯗ꯭ꯌꯨꯇꯤ ꯊꯧꯔ ꯀꯣꯏꯕ ꯆꯠꯀꯦ ꯈꯜꯂꯛꯏꯖꯦ
ꯍꯦꯕꯤ ꯗ꯭ꯌꯨꯇꯤ ꯍꯦꯕꯤ ꯗ꯭ꯌꯨꯇꯤ ꯗꯨꯗꯤ ꯑꯩꯗꯤ ꯊꯧꯕꯗꯤ ꯅꯠꯇꯕ ꯑꯩꯗꯤ ꯇꯣꯡꯒꯥꯏꯔꯒꯦꯅ ꯂꯩ ꯑꯩꯗꯤ ꯑꯩꯗꯤ ꯇꯣꯡꯉꯒꯦ ꯑꯗꯨꯝ ꯅꯪꯅ ꯁ꯭ꯀꯨꯇꯔ ꯊꯧꯔꯁꯨ ꯑꯩꯗꯤ ꯑꯗꯨꯝ ꯇꯣꯡꯉꯅꯤ
ꯎꯝ ꯇꯣꯡꯉꯨ ꯌꯥꯏꯌꯦ ꯕꯥꯆꯧꯒꯤ ꯁ꯭ꯀꯨꯇꯔꯖꯦ ꯋꯥꯏꯔꯛꯀꯦ
ꯌꯦꯁ ꯌꯥꯏ
ꯌꯥꯏꯌꯦ ꯌꯥꯏꯌꯦ ꯇꯨꯝꯅꯤꯡꯗ꯭ꯔꯤꯕꯥꯎ
ꯇꯨꯝꯅꯤꯡꯉꯦ ꯇꯨꯝꯅꯤꯡꯉꯦ
ꯍꯥꯎ
ꯕꯦꯝ
ꯍꯜꯂꯣ ꯏꯕꯦꯝ ꯅꯪ ꯋꯥꯆꯞꯇꯒ ꯐꯣꯟ ꯇꯧꯔꯛꯑꯝꯕ ꯃꯥꯜꯂꯦ
ꯇꯣꯔꯛꯑꯝꯕꯅꯦ ꯅꯣꯏ ꯃꯥꯅ ꯉꯔꯥꯡ ꯑꯩꯉꯣꯟꯗ ꯍꯥꯏꯔꯝꯕꯅꯦꯕ ꯅꯨꯡꯗꯥꯡꯗꯣ ꯑꯗꯨꯒꯤ ꯈꯪꯅꯤꯡꯅꯤꯡꯍꯛ ꯅꯤꯡꯖꯪꯉꯛꯄ
ꯑꯍ ꯈꯣꯏ ꯃꯥꯅ ꯅꯪꯒ ꯋꯥꯔꯤ ꯁꯅꯧ ꯍꯥꯏꯌꯦ ꯑꯩꯉꯣꯟꯗ ꯑ
ꯑꯥꯏ ꯀꯦꯁꯜꯂꯛꯑꯦ ꯍꯥꯏ ꯀ ꯀꯩꯅꯣ ꯅꯪꯅ ꯑꯩꯉꯣꯟꯗ ꯀꯦꯁꯟꯅꯔꯛꯏꯗꯨꯕꯣ
ꯈꯣꯏꯕ ꯆꯠꯅꯤꯡꯉꯤ ꯢꯕꯦꯝ
ꯑꯥꯁ
ꯑꯃ ꯀꯩ ꯌꯦꯟꯖꯥꯡ ꯊꯣꯡꯏꯅꯣ ꯇꯧꯔ ꯑꯃ ꯄꯣꯛ ꯇꯤꯡꯅꯦ ꯇꯧꯕꯗꯣ ꯈꯪꯗ꯭ꯔꯣ
ꯈꯪꯉꯦ ꯑꯩ
ꯑꯩ ꯍꯩꯅꯗꯤ ꯏꯕꯦꯝ ꯇꯧꯕꯗꯣ
ꯍꯥꯖꯨꯒꯛꯅꯦ ꯇꯧꯕꯗꯣ
ꯍꯥꯍꯥ ꯍꯥ ꯒꯩꯅꯣꯅꯦ ꯅꯪꯁꯤꯗꯤ
ꯁꯤ ꯂꯩꯗꯣꯏ ꯁꯔꯨꯛꯄꯨꯗꯤ ꯆꯦꯡ ꯀꯦꯖꯤ ꯃꯉꯥ ꯂꯩꯔꯨꯒꯦ ꯇꯧꯕ ꯅꯨꯄꯤꯗꯨ ꯅꯠꯇ꯭ꯔꯣ
ꯈꯪꯗꯦꯍꯦ ꯍꯣꯃꯣꯅꯦ ꯑꯩꯅ ꯍꯥꯏꯖꯦ
ꯑꯩꯁꯨꯅꯦ ꯍꯣꯃꯣꯅꯦ ꯍꯥꯏꯁꯤꯁꯨ ꯅꯣꯢꯗꯤ ꯌꯝ ꯋꯥꯢꯅ
ꯑꯩ ꯍꯩꯅꯗꯤ ꯏꯕꯦꯝ ꯑꯗꯨ ꯇꯧꯋꯥ
ꯀꯩꯕ
ꯄꯣꯛ ꯇꯤꯡꯂꯣ ꯇꯧꯕꯗꯣ ꯈꯪꯗ꯭ꯔꯣ
ꯈꯪꯉꯦ ꯈꯪꯉꯦ
ꯑꯩ ꯍꯩꯅꯗꯦ ꯏꯕꯦꯝ ꯑꯩ ꯆꯥꯗꯦ ꯏꯕꯦꯝ ꯇꯧꯕꯗꯣ
ꯈꯪꯉꯦ ꯈꯪꯉꯦ
ꯎꯝ ꯑꯗꯨꯗꯤ ꯑꯩ ꯊꯝꯃꯒꯦ
ꯑ ꯊꯝꯃꯣ
ꯑꯃꯥꯎ ꯑꯃꯥꯎ ꯑꯩ ꯊꯝꯃꯒꯦ ꯃꯥꯁꯦ ꯊꯝꯕ ꯌꯗꯦꯍꯦ
ꯑꯁ ꯃꯣꯃꯤꯗꯩ ꯑꯃꯨꯛ ꯄꯔꯃꯤꯁꯟ ꯂꯧꯗꯨꯅ ꯂꯩꯔꯦ ꯊꯝꯃꯣ ꯒꯨꯗ ꯅꯥꯏꯠ ꯕꯦꯕꯤ꯫
ꯃꯝꯃꯤꯅ ꯃꯥꯊꯟꯗ ꯃꯨꯠꯂꯦ ꯍꯥꯏꯌꯦ꯫
ꯃꯊꯟꯇ ꯃꯨꯠꯇꯔꯖꯨ ꯑꯁ ꯅꯪꯁꯤꯗꯤ꯫
ꯎꯝ ꯊꯝꯒꯅꯣꯅ ꯍꯜꯂꯣ